ꯇꯥꯕ꯭ꯔꯣ
ꯇꯥꯌꯦ ꯇꯥꯌꯦ
ꯑꯣ ꯆꯥꯛ ꯏꯁꯤꯡ ꯎꯅꯔꯕꯣ
ꯑꯁ ꯎꯅꯔꯦ ꯅꯪꯗꯤ
ꯑꯩ ꯎꯅꯗ꯭ꯔꯤꯌꯦ ꯉꯁꯤ ꯑꯦꯛꯖꯥꯝ ꯑꯃ ꯊꯥꯔꯨꯏꯌꯦ
ꯃꯌꯥꯝ ꯍꯧꯖꯤꯛ ꯊꯥꯅꯔꯤꯕ ꯅꯦꯠ ꯊꯥꯕꯗꯨꯔꯥ
ꯑ ꯅꯦꯠꯀꯤ ꯊꯥꯕꯅꯦ ꯉꯁꯤꯒꯤ ꯄꯦꯄꯔ ꯑꯃ ꯊꯥꯔꯨꯕꯅꯦ
ꯑꯦꯛꯖꯥꯝ ꯀꯃꯥꯏ ꯇꯧꯔꯝꯒꯦ
ꯑꯦꯛꯖꯥꯝ ꯆꯥꯡ ꯑꯃꯗ ꯑꯗꯨꯝ ꯑꯩꯒꯤ ꯄꯦꯄꯔ ꯅꯠꯇꯦꯗ ꯑꯩꯈꯣꯏꯒꯤ ꯄꯣꯄꯨ ꯄꯣꯄꯨꯂꯦꯁꯟ ꯇꯥꯗꯤꯁꯇꯣ
ꯑꯣ ꯑꯥ
ꯑꯩꯈꯣꯏ ꯃꯦꯁꯅꯁꯨ ꯊꯥꯕ ꯌꯥꯏꯅ ꯑꯗꯨꯗ ꯊꯥꯕ
ꯑꯣ ꯆꯥꯡ ꯑꯝꯗ ꯑꯗꯨ ꯅꯨꯡꯉꯥꯏꯔꯝꯃꯦꯕ
ꯆꯥꯡ ꯑꯝꯗ ꯈꯔ ꯈꯔ ꯅꯨꯡꯉꯥꯏꯔꯝꯃꯦ ꯌꯥꯝ ꯅꯨꯡꯉꯥꯏꯕ ꯅꯠꯇꯦ ꯏꯁꯥꯏ ꯁꯕꯖꯦꯛ ꯅꯠꯇꯃꯤꯅ
ꯅꯪꯒꯤ ꯅꯥꯁꯥꯏ ꯁꯕꯖꯦꯛꯀꯤꯗꯤ ꯀꯔꯝ ꯀꯥꯟ ꯇꯥꯏꯅꯣ
ꯑꯗꯨ ꯑꯩꯈꯣꯏꯒꯤ ꯑꯩꯈꯣꯏꯅ ꯁꯤ ꯑꯦꯁ ꯑꯔꯅ ꯂꯧꯕ ꯖꯨꯂꯥꯏꯗ ꯇꯥꯒꯗꯕ
ꯖꯨꯂꯥꯏꯗ ꯋꯥꯠꯂꯤ ꯅꯦ ꯑꯗꯨꯗꯤꯀꯣ
ꯋꯥꯠꯂꯦ ꯀꯨꯏꯍꯧꯔꯔꯣꯏꯗ ꯊꯥ ꯂꯣꯏꯗꯧꯔꯦꯁꯨ
ꯎꯝ ꯀꯌꯥꯝ ꯄꯥꯁꯜꯂꯒꯦ ꯖꯨꯂꯥꯏꯒꯤ ꯗꯤ
ꯈꯔ ꯈꯔ ꯌꯦꯡꯉꯦ ꯖꯨꯂꯥꯏꯒꯤ ꯈꯔ ꯈꯔ ꯑꯗꯨꯝ ꯍꯣꯠꯄꯤ ꯁꯥꯟꯅꯔꯦ
ꯅꯣꯏ ꯂꯝꯗꯣ ꯑꯦꯁ ꯁꯤ ꯑꯣꯏꯕ꯭ꯔꯣ ꯑꯣ ꯕꯤ ꯁꯤ ꯑꯣꯏꯕ꯭ꯔꯣ
ꯑꯩꯈꯣꯏꯒꯤꯁꯦ ꯑꯩꯈꯣꯏꯁꯦ ꯃꯐꯝ ꯑꯃꯗꯤ ꯈꯔ ꯁꯦꯛꯃꯥꯏꯅ ꯑꯃꯗꯗꯤ ꯑꯦꯁ ꯁꯤ ꯑꯣꯏ ꯑꯗꯨꯗꯒꯤꯗꯤ ꯑꯩꯈꯣꯏ ꯑꯗꯨꯋꯥꯏꯗꯗꯤ ꯑꯣꯏꯗꯦ ꯑꯦꯁ ꯁꯤ ꯍꯥꯏꯁꯦ ꯈꯔ ꯈꯛꯇꯅꯤꯗ ꯑꯩꯈꯣꯏ ꯅꯣꯡꯄꯣꯛ ꯁꯦꯡꯃꯥꯏꯅꯦꯕ ꯑꯋꯥꯡ ꯁꯦꯛꯃꯥꯏ ꯅꯠꯇꯦꯕ
ꯑꯣ ꯑꯗꯥꯏ ꯀꯩꯅꯣꯗꯨꯗꯤ ꯑꯦꯁ ꯁꯤ ꯑꯣꯏꯕ ꯈꯔ ꯑꯃ ꯅꯣꯏꯒꯤ ꯖꯒꯥꯗꯅ ꯑꯣꯏꯗꯦꯕ
ꯑꯥ ꯑꯦ ꯁꯤꯒꯤ ꯍꯟꯗꯛ ꯌꯨꯝꯅꯥꯛ ꯈꯔ ꯍꯣꯡꯈ꯭ꯔꯃꯦꯕ ꯍꯟꯗꯛ
ꯑꯥ ꯑꯗꯨꯗ ꯑꯗꯨꯝ ꯑꯣꯏꯍꯟꯒꯔꯦ
ꯑ ꯑꯗ ꯈꯔ ꯑꯃ ꯑꯣꯏꯒꯔꯦ ꯍꯧꯖꯤꯛ ꯈꯔ ꯑꯝꯁꯨ ꯇꯥꯟꯅꯔꯤꯌꯦ
ꯎꯝ
ꯀꯔꯤ ꯃꯊꯦꯜ ꯆꯥꯈ꯭ꯔꯒꯦ
ꯉꯁꯤꯗꯤ ꯏꯔꯣꯝꯕ ꯑꯃꯅꯦ
ꯑꯗꯨꯒ ꯀꯥꯡꯉꯧ ꯑꯃꯒ ꯇꯧꯔ ꯆꯥꯔꯦ ꯅꯣꯏꯗꯤ ꯍꯧꯖꯤꯛ ꯐꯧ ꯆꯥꯛ ꯊꯣꯡꯗ꯭ꯔꯤꯕꯣ
ꯆꯥꯛꯄꯨꯗꯤ ꯊꯣꯡꯉꯦ ꯏꯟꯁꯥꯡꯁꯤꯗ ꯁꯧꯒ꯭ꯔꯤ ꯊꯣꯡꯉꯤꯌꯦꯦ ꯑꯗꯨ ꯇꯧꯔꯒ ꯌꯦꯔꯨꯝ ꯍꯧꯖꯤꯜꯂꯒ ꯆꯥꯔꯒꯦ ꯇꯧꯕ
ꯎꯝ ꯁꯥꯒꯠꯂꯛꯄꯁꯤꯗ ꯁꯧꯒꯔꯤ ꯑꯃ ꯆꯝꯕ ꯑꯃ ꯇꯧꯔꯒ ꯀꯣ
ꯎꯝ
ꯐꯣꯝꯗꯣ ꯌꯥꯎꯔꯗꯤ ꯍꯥꯎꯅꯤꯗ ꯅꯪꯒꯤꯇꯥ
ꯎꯝ ꯃꯣꯔꯣꯛ ꯑꯇꯦꯛꯄ ꯑꯃꯝ ꯅꯦꯠꯁꯜꯂꯁꯨ ꯌꯥꯏ ꯃꯣꯔꯣꯛꯁꯨ ꯂꯩ ꯑꯃ ꯑꯇꯦꯛꯄ ꯑꯁꯪꯕꯗꯨꯁꯨ ꯂꯩ
ꯎꯝ ꯅꯣꯏ ꯅꯣꯏ ꯃꯤ ꯀꯌꯥ ꯆꯥꯃꯤꯟꯅꯔꯤꯕ
ꯑꯩꯁꯦ ꯃꯤ ꯑꯅꯤ ꯆꯥꯃꯤꯟꯅꯕꯅꯦ
ꯑꯣ
ꯑꯗꯨ ꯑꯗꯨꯃꯥꯏꯅ ꯇꯧꯋꯦ
ꯑꯇꯩꯗꯤ ꯀꯥꯏ ꯀꯥꯏ ꯆꯠꯈ꯭ꯔꯕ
ꯑꯈꯣꯏꯒꯤ ꯑꯇꯩꯁꯦ ꯃꯊꯛꯀꯤ ꯀꯥꯡꯕꯨ ꯑꯃ ꯆꯥꯔꯦꯗꯅ ꯑꯈꯣꯏ ꯃꯥ ꯥꯈꯥꯗ ꯑꯩꯈꯣꯏ ꯃꯤ ꯑꯅꯤꯈꯛ ꯆꯥꯃꯤꯟꯅꯕ ꯑꯗꯨꯃꯥꯏꯅ ꯇꯧꯋꯦ
ꯎꯝ
ꯑꯦꯛꯖꯥꯝꯗꯤ ꯊꯥꯔꯣꯏꯗ꯭ꯔꯣ
ꯑꯁ ꯍꯟꯗꯛꯇꯤ ꯑꯦꯛꯖꯥꯝꯒ ꯊꯥꯗꯦꯗ ꯀꯔꯤ ꯂꯥꯏꯔꯤꯛ ꯄꯥꯗꯦ
ꯎꯝ
ꯚꯦꯠꯀꯤ ꯑꯔꯣꯏꯕ ꯁꯦꯃꯤꯁꯇꯔꯒꯤꯅꯦ
ꯎꯝ
ꯏꯗ ꯁꯦ ꯆ ꯅꯤꯅ ꯑꯗꯨ ꯑꯗꯥ ꯃꯔꯥꯡ ꯃꯔꯥꯡ ꯑꯃꯨ ꯂꯥꯡꯉꯦꯗꯅꯀꯣ ꯑꯗꯨ ꯑꯗꯨ ꯂꯣ ꯇꯥꯃꯣ ꯑꯥꯔꯠꯁ ꯑꯦꯛꯖꯤꯕꯤꯁꯟ ꯂꯩ ꯍꯥꯏꯕ꯭ꯔꯥ ꯀꯩꯅꯣ ꯍꯗꯣ ꯀꯔꯃꯣ ꯀꯟꯅ ꯇꯧꯔꯦ ꯁꯦꯝ ꯁꯥꯗꯅ ꯑꯗꯨꯗꯒꯤ ꯂꯥꯏꯕꯨꯡꯅ ꯐ ꯗ꯭ꯔꯤꯖꯨ ꯀꯩꯅꯣꯗꯣ ꯌꯨꯝꯒꯤ ꯅꯨꯨꯄꯥ ꯑꯍꯟꯗꯣ ꯑꯗꯨ ꯍꯟꯗꯛ ꯂꯨꯍꯣꯡꯉꯤꯕ ꯇꯥꯡ ꯇꯔꯥꯇꯔꯦꯠ ꯍꯣꯡꯒ꯭ꯔꯦ ꯇꯒꯤ ꯃꯥ ꯑ ꯉꯥꯔꯥꯡ - ꯉꯍꯥꯟ
ꯎꯝ꯫
ꯑꯗꯨꯒꯤꯅꯦ ꯌꯨꯝꯒꯤ ꯆꯦꯟꯕ ꯌꯥꯕ ꯂꯥꯡꯕ ꯌꯥꯕ ꯇꯧꯔꯕ ꯅꯨꯃꯤꯠ ꯇꯔꯥꯅꯤꯊꯣꯏꯃꯨꯛ ꯌꯨꯝ ꯂꯩꯔꯨꯔꯦ
ꯎꯝ꯫
ꯑꯗꯨꯗꯤ ꯆꯦꯡ ꯌꯥꯕ ꯊꯕꯛ ꯀꯩꯀꯥ ꯇꯧꯕ ꯌꯥꯕꯒ ꯑꯗꯨ ꯇꯧꯁꯜꯂꯤ ꯌꯨꯝ ꯁꯦꯝꯕꯒꯤ
ꯑꯣ
ꯑꯗꯨꯅ ꯃꯇꯝꯖꯦ ꯑꯗꯨꯝ ꯖꯣꯔꯣ - ꯖꯣꯔꯣ ꯆꯠꯈꯤ ꯑꯗꯣ ꯍꯧꯖꯤꯛ ꯅꯨꯃꯤꯠꯁꯦ ꯂꯥꯛꯏꯕ ꯀꯨꯟ ꯃꯥꯄꯜꯁꯤꯗ ꯇꯥꯏ ꯍꯥꯏꯕꯅꯦꯕ
ꯑꯣ
ꯑꯥ ꯐꯪꯉꯤꯖꯦ ꯅꯨꯃꯤꯠ ꯀꯩꯅꯣ ꯈꯛ ꯍꯧꯖꯤꯛ ꯁꯤ ꯍꯞꯇꯥ
ꯎꯝ꯫
ꯑꯣ ꯐꯣꯝꯕꯨꯗꯤ ꯊꯥꯖꯤꯟꯈꯤꯕꯅꯦ ꯁꯦꯟꯇꯔꯗ ꯑꯝꯇ ꯌꯦꯡꯗ꯭ꯔꯦ꯫ ꯑꯩ ꯊꯥꯔ ꯔꯣꯏꯖꯤꯔꯥ ꯈꯜꯂꯕꯅꯦ ꯍꯟꯗꯛꯇꯤ ꯀꯩꯝꯖꯨ ꯄꯥꯗꯦ ꯀꯃꯥꯏꯅ ꯊꯥꯔꯨꯅꯤ? ꯍꯥꯟꯅ ꯈꯔ ꯐꯖ ꯈꯪꯕ ꯑꯗꯨꯅ ꯌꯥꯕꯗꯤ ꯅꯠꯇꯦ ꯑꯗ ꯍꯟꯗꯛ ꯊꯥꯖꯒꯦꯅ ꯄꯦꯄꯔ ꯋꯥꯟꯒꯤ ꯃꯦꯠꯁꯇꯣ ꯑꯗ ꯒꯤ ꯔꯤꯖꯅꯤꯡ ꯀꯩ ꯀꯥꯗꯣ ꯑꯗꯨ ꯐꯖꯅ ꯑꯗꯒꯤꯗꯤ ꯕꯦꯠꯀꯤꯖꯨ ꯃꯔꯥꯡ ꯃꯔꯥꯡ ꯃꯔꯥꯡ ꯕꯦꯗ ꯍꯥꯏꯕ ꯋꯥꯅꯦꯕ ꯕꯦꯠꯁꯦ ꯃꯌꯥꯝꯅꯗꯤ ꯄ꯭ꯔꯥꯏꯚꯦꯠꯇ ꯈꯪꯗꯦꯀꯣ ꯁꯤꯗ ꯇꯝꯕꯁꯤꯗꯤ ꯑꯩꯈꯣꯏ ꯀꯝꯄꯜꯁꯔꯤꯅꯤ ꯍꯥꯏꯔꯒꯅꯦ ꯑꯗꯨ ꯇꯧꯔꯒ ꯑꯗꯨꯝ ꯊꯕꯛꯁꯤ ꯄꯤꯍꯜꯂꯛꯄ ꯆꯤꯜꯍꯟꯕ ꯑꯉꯥꯡꯗ ꯂꯦꯁꯟ ꯄꯥꯟ ꯂꯦꯁꯟ ꯄ꯭ꯂꯥꯅ ꯃꯨꯛ ꯅꯤꯐꯨ ꯏꯒꯗꯕꯅꯦꯅ ꯅ ꯏꯤꯔꯦ ꯑꯊꯥ ꯑꯊꯥꯕ ꯑꯗꯨ ꯏꯕꯥ ꯂꯣꯏꯕꯒꯅꯤ ꯑꯃꯨꯛ ꯂꯨꯍꯣꯡꯕꯒꯤ ꯑꯃꯨꯛ ꯆꯦꯜꯂꯤꯖꯦ
ꯑ ꯂꯨꯍꯣꯡꯕ ꯍꯥꯏꯔ ꯂ ꯅꯍꯥꯟ ꯇꯥꯛ ꯇꯔꯥ ꯇꯔꯨꯛꯇ ꯃꯤ ꯌꯥꯝ ꯍꯣꯡꯅ ꯃꯥꯜꯂꯦ
ꯑꯁ ꯇꯥꯡ ꯇꯔꯥꯇꯔꯦꯠꯀꯤꯗꯣ ꯃꯅꯤꯄꯨꯔꯒꯤ ꯂꯨꯍꯣꯡꯕ ꯂꯤꯁꯤꯡ ꯑꯅꯤꯒ ꯆꯥꯇ꯭ꯔꯦꯠꯀ ꯀꯌꯥꯅꯣꯝ ꯂꯩ ꯍꯥꯏꯕ
ꯎꯝ ꯃꯥꯜꯂꯦꯕ
ꯍꯧꯖꯤꯛꯀꯥꯟꯁꯦ ꯂꯨꯍꯣꯡꯕꯁꯦ ꯑꯩꯈꯣꯏ ꯃꯅꯤꯞ ꯃꯅꯤꯄꯨꯔꯁꯦ ꯀꯃꯥꯏꯅ ꯇꯧꯒꯦꯗ ꯑꯥ ꯃꯃꯥꯡꯗꯗꯤ ꯅꯣꯡ ꯁꯤꯡ ꯇꯥꯗꯕ ꯑꯩꯈꯣꯏꯒꯤ
ꯑꯣ
ꯍꯣꯡꯅꯔꯝꯗ꯭ꯔꯣ ꯐꯥꯏꯔꯦꯟ ꯀꯩꯀꯥꯗ ꯂꯨꯍꯣꯡꯕꯁꯦ ꯑꯏꯤꯡꯕ ꯋꯤꯟꯇꯔ ꯀꯩꯀꯥꯗ ꯑꯗꯥꯏꯒꯤꯗꯣ ꯍꯣꯡꯅꯔꯝꯗ꯭ꯔꯣ ꯍꯧꯖꯤꯛꯇꯤ ꯀꯩꯅꯣ ꯖꯦ ꯃꯅꯤꯄꯨꯔꯒꯤ ꯃꯤꯌꯥꯝꯁꯤꯡꯁꯦ ꯑꯩꯈꯣꯏꯒꯤ ꯏꯉꯥꯗ ꯍꯣꯡꯕꯤꯖꯦ ꯀꯥꯂꯦꯟ ꯏꯉꯥꯗ ꯁꯤꯁꯦ ꯌꯥꯝ ꯐꯩ ꯐꯩꯌꯦꯌꯦ ꯗꯦꯟ ꯃꯌꯨꯝ ꯄꯥꯏꯕ ꯂꯩꯃꯤꯟꯅꯕ ꯑꯃ ꯊꯪꯗ
ꯎꯝ
ꯑꯗꯨꯏ ꯏꯉꯥꯗ ꯍꯣꯡꯕꯗꯤ ꯌꯥꯝ ꯐꯅꯔꯦꯅ ꯏꯉꯥꯁꯦ ꯌꯥꯝ ꯇꯥꯟꯅꯒꯔ꯭ꯦꯅꯦ ꯅꯪꯕꯨ
ꯎꯝ ꯅꯍꯥꯟꯒꯤ ꯇꯥꯡ ꯇꯔꯥꯇꯔꯦꯠꯇꯣ ꯏꯉꯥꯒꯤ ꯅꯤꯅꯤꯁꯨ ꯄꯥꯜꯂꯦ ꯍꯥꯏꯕ꯭ꯔꯥ
ꯑꯥ
ꯑꯗꯨ ꯅꯨꯃꯤꯠꯁꯨ ꯌꯥꯝ ꯐꯩ ꯍꯥꯏꯕꯅꯦ
ꯏꯉꯥꯒꯤ ꯅꯤꯅꯤ ꯄꯥꯟꯕ ꯑꯃ ꯂꯩꯔꯦꯗꯅ ꯑꯗꯩ ꯇꯥꯡ ꯇꯔꯥꯃꯥꯄꯟꯗꯣ ꯑꯗꯨꯁꯨ ꯅꯨꯃꯤꯠ ꯐꯩꯌꯦꯅ ꯇꯔꯥ ꯇꯥꯔꯦꯠꯀ ꯇꯔꯥꯃꯥꯄꯟꯒꯅꯤ ꯐꯖꯅ ꯍꯣꯡꯉꯦꯖꯦ
ꯎꯝ ꯎꯝ
ꯑꯗꯨꯒ ꯇꯥꯡ ꯀꯨꯟꯇꯔꯨꯛ ꯁ꯭ꯋꯥꯖꯩ ꯁꯋꯥꯏꯗ ꯂꯨꯍꯣꯡꯕ ꯂꯩꯅꯕꯅꯦ ꯍꯧꯖꯤꯛ ꯑꯗꯨꯝ ꯊꯥꯁꯦ ꯂꯨꯍꯣꯡꯕ ꯌꯥꯕ ꯊꯥꯗꯤ ꯑꯣꯏꯕ ꯃꯥꯂꯦ
ꯑ ꯌꯥꯕ ꯃꯥꯜꯂꯦ ꯑꯩꯖꯨ ꯉꯥꯍꯥꯟ ꯇꯔꯥ ꯇꯔꯦꯠ ꯇꯣꯝ ꯆꯠꯂꯦ ꯉꯔꯥꯡ ꯀꯨꯟꯃꯥꯊꯣꯏꯒꯤ ꯑꯃ ꯀꯨꯟꯇꯔꯦꯠꯇ ꯑꯃꯒ ꯂꯩꯔꯤ ꯂꯦꯞꯇꯦ
ꯑꯗꯨꯃꯥꯏꯅ
ꯎꯝ ꯍꯧꯖꯤꯛꯀꯥꯟꯗꯤ ꯂꯨꯍꯣꯡꯕꯁꯨ ꯄꯩꯁꯥ ꯄꯩꯁꯥꯁꯨ ꯌꯥꯝ ꯌꯥꯝ ꯆꯪꯅꯔ ꯃꯥꯜꯂꯦꯗ
ꯑꯁ ꯀꯗꯥꯏꯗꯒꯤꯅꯣ ꯂꯨꯍꯣꯡꯕꯗ ꯈꯨꯆꯪ ꯊꯤꯅ ꯆꯪꯉꯦꯍꯦ ꯅꯪ ꯈꯪꯗꯕ ꯋꯥ ꯅꯦ ꯅꯪ ꯍꯌꯦꯡ ꯍꯣꯡꯉꯒ ꯈꯪꯉꯛꯈꯤꯅꯤꯕꯣ ꯑꯩꯗꯤ ꯍꯟꯗꯛ ꯑꯩꯈꯣꯏ ꯅꯨꯄꯥ ꯑꯍꯟꯗꯣ ꯍꯣꯡꯕꯗꯣ ꯂꯣꯍꯣꯡꯕꯥꯖꯦ ꯀꯌꯥꯝ ꯆꯪꯒꯦꯁꯦ ꯁꯥꯊꯤꯅ ꯈꯪꯉꯦꯍꯦ
ꯑꯎ
ꯌꯨꯝ ꯁꯦꯝꯖꯤꯟꯕꯗꯅꯦ ꯄꯩꯁꯥ ꯐꯅꯌꯥꯝ ꯂꯣꯏꯔꯦ ꯔꯪ ꯇꯩꯕ ꯀꯣꯠ ꯄꯗ ꯑꯗꯒꯤꯗꯤ ꯑꯗꯨꯗ ꯅꯠꯇꯅ ꯅꯨꯄꯤ ꯃꯌꯨꯝꯒꯤ ꯍꯩꯖꯤꯡꯕꯣꯠꯀꯤ ꯆꯥꯅꯕ
ꯃꯅꯦ ꯊꯥꯏꯅꯥꯉꯩ ꯗꯨꯃꯥꯏꯖꯨ ꯅꯠꯇ꯭ꯔ
ꯑꯥ ꯅꯨꯄꯤ ꯀꯏꯗꯒꯤ ꯄꯦꯛ ꯇꯧꯗꯅꯀꯣ ꯑꯗꯨꯒꯤ ꯕꯣꯛꯁ ꯂꯩꯗꯅ ꯕꯣꯛꯁꯇꯗꯗ ꯂꯨꯄꯥ ꯂꯤꯁꯤꯡ ꯀꯨꯟ ꯃꯌꯥꯅꯤ
ꯎꯝ
ꯑꯗꯨꯗꯒꯤꯗꯤ ꯆꯥꯅꯕ ꯍꯞꯄꯥ ꯑꯥꯏꯇꯦꯝ ꯍꯥꯞꯇꯣꯔꯤꯃꯤ ꯂꯗꯨꯅꯆꯤꯡꯕ ꯈꯣꯠꯄ ꯍꯥꯞ ꯄꯦꯛꯑꯦ ꯍꯥꯞꯄ ꯈꯣꯠꯇꯅ ꯌꯦꯜꯂꯦ
ꯎꯝ
ꯂꯩꯔꯦ ꯁꯅꯕ ꯂꯨꯄꯥ ꯂꯤꯁꯤꯡ ꯌꯥꯡꯈꯩꯃꯨꯛ ꯑꯣꯏꯔꯝꯒꯅꯤꯅꯦ ꯕꫭꯏ
ꯍꯣꯔꯒꯤ ꯑꯃꯨꯛ ꯌꯥꯎꯗ꯭ꯔꯤꯕꯅꯦ
ꯇꯧꯔꯒꯗ ꯀꯩꯅꯣ ꯇꯧꯔꯦ ꯑꯗꯨꯒ ꯕꯣꯔꯒꯤ ꯑꯃꯨꯛ ꯅꯨꯃꯤꯗꯡ ꯃꫭꯏ ꯂꯨꯍꫭꯡꯕ ꯍꯜꯂꯛꯄꯒꯤ ꯆꯥꯅ ꯊꯛꯅꯕꯗꯣ ꯆꯥꯅ ꯊꯥꯡꯅꯥ ꯅꯥꯕꯗꯂꯨ ꯂꯨꯄꯥ ꯂꯥꯥꯛ ꯑꯃ ꯃꯌꯥ ꯍꯦꯟꯅ ꯂꯣꯏꯔꯝꯒꯅꯤ
ꯂꯣꯏꯅꯤ ꯂꯣꯏꯅꯤ ꯍꯧꯖꯤꯛ ꯃꯇꯝꯁꯤꯅꯅꯦ
ꯎꯝ ꯌꯨ ꯅꯨꯡ ꯀꯩꯀꯥ ꯂꯣꯏ ꯄꯥꯁꯤꯜꯂꯒꯅꯦ ꯆꯥꯅ ꯊꯃꯦꯕꯥ ꯗꯅꯦ ꯂꯨꯄꯥ ꯂꯥꯈ ꯑꯃ ꯃꯌꯥ ꯍꯦꯟꯅ ꯂꯣꯏꯅꯦꯕ ꯑꯗꯨꯒ ꯑꯗꯨ ꯂꯣꯏꯔꯕ ꯃꯇꯨꯡꯗ ꯅꯨꯄꯤꯒꯤ ꯗ꯭ꯔꯦꯁ ꯂꯩꯅꯕ ꯑꯗꯗꯒꯤꯗꯤ ꯀꯩꯅꯣ ꯐꯤꯖꯪ ꯈꯟꯅꯕ ꯑꯗꯨꯗꯒꯤꯗꯤ ꯑꯗꯨꯗꯒꯤ ꯅꯨꯄꯤꯒꯤ ꯃꯦꯀꯞꯀꯤ ꯄꯩꯁꯥ
ꯏꯁ
ꯑꯥ ꯀꯦꯃꯦꯔꯥꯥꯁꯦ ꯂꯨꯄꯥ ꯂꯤꯁꯤꯡ ꯅꯤꯐꯨꯅꯤꯗꯣ ꯑꯗꯥꯒꯤ ꯗꯤ ꯀꯩꯅꯣ ꯂꯩꯔꯦ ꯀꯦꯃꯦꯔꯥ ꯂꯩꯈ꯭ꯔꯦ ꯆꯥꯅꯕ ꯂꯩꯈ꯭ꯔꯦꯗ ꯑꯩꯈꯣꯏ ꯃꯦ ꯀꯞꯀꯤꯌꯦ ꯔꯨꯄꯥ ꯂꯤꯁꯤ ꯀꯌꯥ ꯀꯩ ꯍꯨꯝ ꯐꯕꯥꯏꯁꯦ ꯀꯦꯃꯦꯔꯥꯗ ꯂꯨꯄꯥ ꯂꯤꯁꯤꯡ ꯌꯥꯡꯈꯩ ꯍꯨꯝꯐꯨꯗꯤꯝ ꯆꯪꯉꯦꯕ ꯅꯨꯄꯤꯒꯤ ꯆꯟꯖꯥꯟ ꯀꯦꯟꯅꯕ ꯂꯣꯏ ꯆꯪꯉꯀꯥꯟꯗ
ꯐꯖꯪꯅ ꯇꯣꯉꯥꯟꯅ ꯑꯃ ꯂꯩꯈ꯭ꯔꯦꯗꯅꯀꯣ ꯑꯗꯨꯒ ꯀꯦꯃꯦꯔꯗꯥ ꯂꯨꯄꯥ ꯂꯤꯁꯤꯡ ꯂꯛ ꯑꯅꯤꯗꯤ ꯇꯥꯔꯗ꯭ꯔꯥ
ꯃꯥ ꯀꯩꯁꯨ ꯂꯣꯏ ꯇ ꯄꯣꯠꯇꯅꯦ ꯆꯠꯂꯤꯁ
ꯑ ꯀꯩꯁꯨ ꯂꯩꯇꯕ ꯄꫭꯠꯇ ꯂꯨꯄꯥ ꯂꯥꯛ ꯑꯅꯤꯗꯤ ꯇꯥꯗꯥ ꯑꯗꯒꯤꯗꯤ ꯑꯃꯛ ꯐꯤꯖꯟꯒꯤ ꯑꯗꯨꯨꯝ ꯄꯥꯁꯤꯜꯂꯛꯑꯗꯤ ꯄꯤꯖꯝꯕꯤꯗ ꯐꯖꯅ ꯈꯟꯕꯗ ꯂꯨꯄꯥ ꯂꯤꯁꯤꯡ ꯌꯥꯡꯈꯩ ꯂꯥ ꯑꯃ ꯃꯌꯥꯌꯥꯝꯒꯤꯖꯟ ꯈ ꯈ ꯂꯩꯅꯤ ꯑ ꯐꯂꯤꯁꯤ ꯌꯥꯈꯩ ꯑꯗꯨꯝꯖꯔꯦ ꯂꯥ ꯑꯅꯤ ꯃꯈꯥꯏ ꯑꯃ ꯂꯩꯔꯦ ꯑꯗꯨ ꯅꯨꯄꯤ ꯑꯃ ꯅꯨꯄꯤꯒꯤ ꯆꯥꯛꯀꯧꯕꯒꯤ ꯂꯨꯄꯥ ꯂꯤꯁꯤꯡ ꯌꯥꯡꯈꯩꯒ ꯂꯥꯈ ꯑꯍꯨꯝ
ꯎꯝ
ꯌꯨꯝ ꯁꯦꯝꯕꯒꯤ ꯄꯩꯁꯥꯗꯨꯒ ꯊꯥꯔꯒꯗꯤ ꯂꯥꯈ ꯑꯍꯨꯝ ꯃꯈꯥꯏ
ꯎꯝ
ꯑꯁ ꯃꯔꯤ ꯃꯉꯥꯗꯣ ꯆꯪꯉꯅꯤꯗ ꯒꯥꯔꯤꯒꯤ ꯀꯩ ꯀꯩ ꯂꯣꯏ ꯄꯤꯈ꯭ꯔꯒ ꯂꯨꯍꯣꯡꯕ ꯑꯃ ꯑꯗꯨꯗ ꯌꯥꯝꯗ꯭ꯔꯕꯗꯅꯦ ꯂꯨꯄꯥ ꯂꯥꯛꯈ ꯃꯉꯥ ꯄꯥꯏꯗꯕꯗꯤ ꯌꯥꯔꯣꯏ ꯇꯥꯕ꯭ꯔꯥ
ꯊꯥꯌꯦ ꯇꯏꯌꯦ
ꯂꯨꯍꯣꯡꯕ ꯑꯃꯗꯅꯦ ꯌꯥꯝꯗ꯭ꯔꯕ ꯗ ꯂꯨꯄꯥ ꯂꯥꯈ ꯃꯥꯗꯤ ꯄꯥꯏꯗ ꯌꯥꯔꯣꯏꯌꯦꯕ ꯐꯖꯅ ꯍꯥꯏꯗꯤ ꯌꯥꯝ ꯐꯖꯕ ꯖꯨꯅ ꯑꯣꯏꯕ ꯃꯑꯣꯡꯗ ꯍꯣꯡꯒꯦ ꯍꯥꯏꯕꯗ ꯎꯝ ꯆꯥꯡ ꯑꯃꯝꯗ ꯍꯣꯡꯒꯦ ꯍꯥꯏꯕꯗ ꯑꯗꯨꯗꯤ
ꯑꯗ ꯌ ꯌꯨꯕꯤꯀꯁ ꯑꯥꯎꯇꯔꯃ
ꯎꯝ ꯌꯥꯝ ꯄꯥꯏꯕꯗꯨꯗꯤ ꯂꯥꯛ ꯇꯔꯥꯒꯤꯅꯦ ꯑꯗꯨ ꯑꯗꯨ ꯃꯥꯥꯏ ꯂꯩ ꯍ
ꯎꯝ
ꯑ ꯈꯪꯗꯦꯅ ꯍꯧꯖꯤꯛꯀꯥꯟꯁꯦ ꯃꯇꯝꯁꯦ ꯄꯩꯁꯥꯒꯁꯦ ꯀꯩꯁꯨ ꯂꯩꯅ ꯈꯟꯗ꯭ꯔ ꯃꯥꯜꯂꯦ ꯃꯌꯦꯡꯁꯦ
ꯃꯥ ꯄꯩꯁꯥꯁꯦ ꯍꯧꯖꯤꯛꯁꯦ ꯄꯨꯔꯥ ꯂꯩꯇꯦ ꯍꯥꯏꯔꯁꯨ ꯀꯥꯏ ꯀꯥꯏꯗꯅꯣ ꯄꯥꯡꯊꯣꯛ ꯊꯣꯛꯑꯦꯅꯦ
ꯑ
ꯎꯝꯝ
ꯑꯣ ꯑꯗꯣ ꯑꯩ ꯉꯥꯏꯍꯥꯛ ꯂꯩꯔꯒ ꯇꯧꯔꯛꯀꯦꯀꯣ꯫
ꯎꯝ ꯍꯣꯏ ꯍꯣꯏ ꯊꯝꯃꯦ ꯊꯝꯃꯦ ꯎꯝ꯫